ꯍꯜꯂꯣ ꯚꯥꯏ
ꯇꯟꯖꯥꯁꯤꯗ
ꯀꯩ ꯇꯧꯔꯝꯃꯤꯅ‌ꯣ ꯕꯥꯏ
ꯑꯃꯨꯕꯤ
ꯍꯥꯥꯎ
ꯑꯁ ꯑꯩꯈꯣꯏ ꯃꯥꯁꯨ ꯀꯣꯜ ꯇꯧꯁꯜꯂꯦꯅ ꯃꯇꯥꯡꯁꯤꯗ
ꯅ‌ꯣꯏꯃꯥꯗꯣ ꯄꯥꯏ
ꯁꯤ ꯀꯩꯅꯣ ꯑꯩꯈꯣꯏ ꯃꯥ ꯀꯣꯟꯜꯁꯦ ꯄꯥꯏ ꯀꯩꯝ ꯇꯧꯔꯣꯏꯗ꯭ꯔꯥ
ꯑꯗꯨ ꯑꯩ ꯈꯪꯗꯦꯍꯦ ꯑꯗꯨꯗꯤ ꯑꯩ ꯌꯥꯎꯗ꯭ꯔꯦ
ꯁꯤ ꯌꯦꯡꯒ‌ꯦ ꯗꯥꯎ ꯌꯦꯡꯦ ꯑꯩꯈ‌ꯣꯏ ꯃꯥꯏꯖ‌ꯦ ꯑꯝꯇ ꯄꯥꯏꯒ‌ꯦ
ꯎꯝ
ꯇꯠꯈꯤꯕꯅꯦ ꯍꯥꯏꯇꯟꯖꯥꯁꯤꯗ ꯍ‌ꯦꯛ ꯄꯥꯏꯈꯠꯀ‌ꯦ ꯇꯧꯕꯒ ꯇꯛꯁꯤꯜꯂꯛ ꯨ
ꯎꯝ ꯍꯜꯂ ꯇꯧꯒꯦ ꯍꯥꯏꯔ
ꯑꯁ ꯀꯣꯜ ꯑꯃ ꯇꯧꯒꯦꯁ‌ꯦ
ꯑꯣꯀꯦ ꯑꯣꯀꯦ ꯇꯧ ꯀꯔꯤꯅꯨꯡꯒꯤ ꯈꯟꯖꯔꯨꯕ ꯑꯁꯥ ꯀꯥꯏꯈꯥꯔꯦ ꯊꯥꯕꯜꯁꯤ ꯐꯩꯅꯤ ꯏꯇꯥꯎ ꯉꯁꯤꯗꯤ ꯊꯥꯕꯜꯁ‌ꯦ ꯑꯣꯟꯊꯣꯛꯅ ꯐꯩ ꯏꯇꯥꯎ ꯑꯣꯟꯊꯣꯛꯅ ꯑꯣꯟꯊꯣꯛꯅꯁꯨ ꯐꯩꯌꯦ ꯊꯥꯕꯜꯁꯦ ꯊꯥꯕꯜ ꯏꯄꯣꯝꯗ ꯍꯜꯂꯣ ꯚꯥꯏ ꯑꯣꯀꯦꯀꯦ ꯇꯥꯕ꯭ꯔꯣ ꯀꯩ ꯀꯦ ꯀꯦꯀꯦꯅꯪ ꯅꯨꯡꯉꯥꯏꯔꯤꯕ꯭ꯔꯣ ꯔꯤ ꯄ꯭ꯔꯚꯥꯏ ꯕꯥꯏ ꯚꯥꯏ ꯚꯥꯏ ꯀ ꯀꯦ ꯚꯥꯏ ꯀꯔꯝ ꯀꯔꯝꯕ ꯄꯥꯜꯂꯤꯕꯚꯥꯏ ꯆꯥꯛ ꯆꯥꯔꯨꯔꯕ ꯚꯥꯏ
ꯑꯃꯨꯕꯤ
ꯍꯥꯎ ꯚꯥꯏ
ꯇꯥꯏꯌꯦꯚꯥꯏ
ꯅꯍꯥꯛꯅ ꯉꯥꯡꯕ꯭ꯔꯥ ꯑꯩ ꯑꯗꯨꯝ ꯇꯥꯏꯌꯦ ꯥꯚꯥꯏ ꯚꯥꯏꯅ ꯇꯧꯕꯗ‌ꯣ ꯑꯩ ꯁꯣꯝꯗ ꯑꯩꯈꯣꯏ ꯃꯥꯒ ꯋꯥꯔꯤꯁꯥꯕ ꯇꯤꯛꯀꯦꯠ ꯀꯩꯀꯥꯗꯣ ꯀꯃꯥꯏꯅ ꯇꯧꯁꯤꯒꯦ ꯈꯣꯠꯁꯤꯒꯦꯅ
ꯀꯔꯝ ꯀꯥꯟ ꯇꯥꯈ꯭ꯔꯦ ꯚꯥꯏ
ꯑꯩ ꯎꯝ ꯐꯣꯔꯇꯤꯟ ꯐꯤꯞꯇꯤꯟ ꯁꯤꯛꯁꯇꯤꯟ ꯑꯍꯨꯝꯁꯤꯗ ꯑꯃ ꯇꯧꯁꯜꯂꯒꯦ꯫
ꯐꯣꯔꯇꯤꯟꯗ ꯇꯧꯁꯤꯜꯂꯣ ꯀꯩꯅꯣ ꯑꯗꯨꯗꯤ
ꯑꯗꯣ ꯊꯥꯔꯇꯤꯟꯗꯣ ꯍꯦꯛ ꯄꯩꯈꯥ ꯂꯣꯏꯕꯒ ꯄꯄꯜꯗꯨꯁꯨ ꯊꯣꯛꯣꯛꯑꯝꯗꯥꯏꯒꯤ ꯅꯪ ꯄꯨꯟꯁꯦ ꯈꯣꯠꯁꯦꯁꯨ ꯍꯥꯏꯕꯅꯤ ꯇꯧꯔꯤꯁꯦ
ꯑꯦ ꯁꯤꯇꯥꯏꯁ ꯖꯨꯂꯥꯏꯗ ꯌꯨꯝ ꯊꯣꯛꯂꯛꯑ ꯗꯣꯃꯤꯗꯨꯁ
ꯍꯣꯏ ꯑꯗꯨꯕꯨꯗꯤ ꯅꯪ ꯀꯩꯅꯣ ꯇꯧꯗ꯭ꯔꯤꯉꯩꯗ ꯄꯨꯜꯂꯁꯨ ꯌꯥꯏ ꯍꯥ ꯑꯗꯨꯏꯗꯤ ꯅꯥ ꯅꯪꯅ ꯅꯪꯅ ꯌꯨꯝꯊꯣꯛꯇ꯭ꯔꯤ ꯁꯤ ꯂꯥꯛꯄꯁꯤꯗ ꯄꯨꯂꯞ ꯈꯔ ꯌꯥꯝ ꯄꯨꯟꯊꯦꯛ ꯑꯁꯨ ꯌꯥꯏ ꯍꯥ꯫
ꯌꯥꯏꯍꯦ ꯀꯅꯣ ꯇꯧꯔ ꯑꯥ ꯍꯥꯏꯗꯤ ꯅꯪꯖꯨ ꯑꯦꯛꯖꯥꯝꯗꯨ ꯀꯩꯅꯣ ꯇꯧꯗ꯭ꯔꯤꯀꯥꯟꯗ ꯍꯥꯏꯗꯤ ꯑꯦꯛꯖꯥꯝꯗꯨ ꯅꯩ ꯇꯥꯡ ꯇꯔꯥꯍꯨꯝꯗꯣꯏꯗꯩꯅꯦ ꯗꯥꯏꯅꯦ꯫ ꯇꯥꯡ ꯀꯌꯥꯗꯨꯅ ꯂꯩꯔꯒ ꯇꯥꯡ ꯑꯍꯨꯝꯗꯔ ꯑꯗꯨꯅꯣ
ꯎꯝ ꯍꯣꯏ ꯍꯣꯏ ꯑꯩ ꯃꯔꯤꯗ ꯑꯃ ꯂꯩꯔꯒ ꯃꯔꯤꯗꯩꯅ ꯇꯔꯥꯍꯨꯝꯗꯣꯏꯐꯧꯗꯣ ꯒꯦꯞꯅꯦꯕ ꯑꯗꯨꯒ ꯇꯔꯥꯍꯨꯝꯗꯣꯏꯗ ꯂꯩꯔ ꯂꯣꯏꯕꯤꯅꯦꯕ
ꯍꯣꯏ ꯃꯉꯥ ꯇꯔꯨꯛ ꯁꯋꯥꯏ ꯄꯨꯟꯖꯩ ꯀꯩꯅꯣ
ꯑꯗ ꯂꯣꯏꯦ ꯏ ꯇ꯭ꯔ ꯑꯗꯨꯗꯤ ꯁꯨꯡꯄꯥꯟ ꯄꯥꯟꯗ꯭ꯔꯁꯨ ꯑꯗꯨꯝ ꯇꯔꯥꯍꯨꯝꯗꯣꯏ ꯅꯨꯃꯤꯠꯇꯨꯗ ꯑꯗꯨꯝ ꯆꯠꯂ ꯊꯥꯔꯨ ꯌꯥꯕ ꯄꯦꯕꯔꯅꯤ
ꯑꯣ ꯃꯤꯠ ꯎꯔ
ꯃꯁ ꯊꯥꯏꯤꯕ ꯄꯔꯁꯅꯦꯜꯅꯦꯕ ꯑꯗꯨꯗꯤ ꯊꯥꯏꯅ ꯐꯣꯔꯠ ꯁꯦꯝꯒꯤ ꯄꯦꯄꯔ ꯃꯆꯥꯅꯦꯕ ꯑꯩ ꯊꯥꯍꯧꯗꯕ ꯇꯟꯗꯅ ꯁꯨꯝ ꯕꯤꯠ ꯂꯩꯇꯅ ꯑꯗꯨꯗ ꯑꯗꯨꯁꯨꯨ ꯄꯥꯁ ꯇꯧꯗꯕꯗꯤ ꯍꯦꯛ ꯌꯥꯗꯕ ꯑꯣꯏꯕꯅꯤꯅꯀꯣ
ꯁꯤ ꯑꯗꯨꯃꯥꯏꯅꯁꯨ ꯇꯧꯕ꯭ꯔꯥ
ꯀꯩꯅꯣꯈꯛꯅꯦꯕ ꯑꯗꯨꯗꯤ ꯃꯥꯔ ꯀꯌꯥꯅꯣ ꯀꯨꯟꯊ꯭ꯔꯥ ꯅꯤꯐꯨꯔꯈꯛ ꯑꯣꯏꯕꯅꯦꯕ
ꯎꯝ
ꯄꯨꯡ ꯑꯃꯈꯛꯀꯤ ꯑꯦꯛꯖꯥꯝꯅꯦ ꯑꯗꯨꯗꯤ ꯅꯩꯈꯥꯏꯔ ꯑꯗꯨꯒ ꯇꯧꯔꯒ ꯅꯨꯡꯗꯥꯡ ꯆꯥꯊꯣꯛꯑ ꯍꯣꯏ ꯐꯣꯔꯇꯤꯟꯒꯤ ꯀꯛꯁꯜꯂꯒꯦ ꯑꯗꯨꯗꯤ
ꯐꯣꯔꯇꯤꯟꯒꯤ ꯇꯧꯁꯜꯂꯨ ꯐꯣꯔꯇꯤꯟꯒꯤ ꯇꯧꯁꯜꯂꯨ꯫
ꯎꯝ ꯀꯩꯗꯧꯗꯣꯏꯅꯣ ꯌꯥꯝ ꯀꯨꯏꯅ ꯁꯤ ꯂꯩꯔꯒ꯫
ꯁꯥꯅꯒ ꯁꯥꯥꯕ
ꯁꯥꯅ ꯁꯥꯕꯅꯦ꯫ ꯑꯗꯤ ꯅꯪꯅ ꯅꯥꯏꯟꯗ ꯀꯥꯞꯊꯣꯛꯑꯕ ꯑꯩꯅ ꯐꯣꯔꯇꯤꯟꯗ ꯄꯥꯏꯊꯣꯔꯛꯑꯕ꯫
ꯎꯝ꯫
ꯑꯗꯨ ꯑꯣꯏꯇꯥꯔꯒꯗꯤ ꯑꯊꯨꯕꯤꯗ ꯗꯦꯠ ꯇ꯭ꯋꯦꯟꯇꯤ ꯁ꯭ꯋꯥꯏꯗ ꯑꯗ ꯀꯩꯅꯣꯝꯃ ꯄ꯭ꯂꯥꯟ ꯑꯃ ꯁꯤꯟꯖꯜꯂꯕ꯫
ꯄꯥꯔꯇꯤ ꯑꯃ ꯁꯤꯟꯖꯤꯜꯂꯕ꯫
ꯄꯥꯔꯇꯤꯝ ꯁꯤꯟꯖꯤꯜꯂꯕ꯫ ꯅꯍꯥꯟꯅ ꯀꯩꯀꯩꯅꯣ ꯈꯔ ꯆꯥꯊꯣꯎꯔ ꯍꯜꯂꯛꯑꯒ ꯑꯃꯨꯛ ꯕꯣꯟ ꯇꯛ ꯀꯥꯎꯊꯦꯛꯄꯤ꯫
ꯍꯣꯏꯅꯦ ꯑꯗꯨꯅꯤꯅꯦ ꯑꯩ ꯄꯥꯔꯤꯁꯦ꯫
ꯌꯥꯏ ꯌꯥꯏ ꯌꯥꯏ ꯇꯧꯔꯁꯤ ꯇꯧꯔꯁꯤ ꯇꯧꯔꯁꯤ ꯅꯩꯈꯥꯏꯔꯗꯝ ꯅꯤ ꯀꯩꯗ꯭ꯔꯣꯒꯦ ꯍꯧꯖꯤꯛꯇꯤ ꯄꯨꯡ ꯅꯩ ꯅꯩꯕꯤ꯫
ꯅꯩꯕꯁꯦ ꯑꯩꯁꯨ ꯌꯥꯎꯗ ꯌꯥꯗꯦꯅꯦꯕꯣꯏ ꯅꯠꯇ꯭ꯔꯥ꯫
ꯑꯝ꯫
ꯅꯩꯕꯁꯦ ꯌꯥꯎꯗ꯭ꯔꯗꯤ
ꯁꯨꯇ ꯅꯩꯊ‌ꯦꯛꯄꯤ ꯇꯧꯗ ꯌꯥꯔꯔ‌ꯣꯏ
ꯃꯤꯅ ꯅꯩꯕ ꯌꯥꯎꯗ꯭ꯔꯥꯗꯤ ꯃꯤꯅ ꯑꯁ ꯑꯁꯤꯃꯤꯁꯤ ꯅꯩꯗꯦ ꯍꯥꯏꯔꯛꯇꯣꯏꯅꯤ
ꯑꯁ ꯍꯥꯏꯗꯣꯏꯅꯦ ꯑꯑ ꯀꯔꯤꯝ ꯂꯩꯩꯇꯕꯅꯦ ꯃꯥꯗꯤꯅ ꯍꯥꯏꯈꯤꯗꯣꯏꯅꯦ
ꯈ꯭ꯔꯥ ꯅꯩ
ꯍꯟꯗꯠꯇꯤ ꯄꯣꯡꯅꯩ ꯅꯩ ꯕꯤꯅ‌ꯦ ꯍꯟꯗꯛꯇꯤ ꯌ‌ꯦꯡꯉ‌ꯣ
ꯅꯩꯕ ꯍꯥꯏꯁꯤꯁꯨ ꯑꯩꯈꯣꯏ ꯕ꯭ꯂꯠ ꯂꯥꯏꯟꯗ ꯌꯥꯎꯔ ꯂꯥꯛꯑꯃꯤꯗꯣ ꯑꯉꯥꯡ ꯑꯣꯏꯔꯤꯀꯥꯟꯗꯒꯤ
ꯏꯗ ꯌꯥꯎꯈ꯭ꯔꯕ ꯃꯌꯦꯛꯇ
ꯎꯝ ꯑꯗꯨꯅ
ꯑꯗꯨꯁꯨꯃꯨꯛ ꯈꯔ ꯅꯩꯗ꯭ꯔꯒꯗꯤ ꯌꯥꯕ‌ꯣꯟꯇꯦꯕ
ꯌꯥꯄꯣꯟꯇ‌ꯦ ꯅꯩꯗ ꯌꯥꯄ‌ꯣꯟꯇ‌ꯦ ꯑꯁ ꯂꯣꯛꯁꯦ ꯑꯗꯨꯝ ꯈꯔ ꯈꯔ ꯈꯨꯕꯤ ꯇꯧꯔ ꯑꯗꯨꯝ ꯂꯩꯕꯩ ꯋꯥꯅꯤ ꯀꯃꯥꯏꯅ ꯇꯧꯔꯤꯅ‌ꯣ
ꯅꯨꯄꯤꯃꯥꯈꯩꯁꯤꯅ ꯂꯥꯛ ꯆꯤꯡ ꯐꯣꯂꯣꯋꯔꯒꯨꯕ ꯄꯪꯌꯥꯝꯗ ꯌꯥꯝꯃꯦ ꯀꯃꯥꯏꯅ ꯇꯧꯔꯒ ꯐꯤꯐꯇꯤꯟ ꯀꯦꯒ ꯂꯩ ꯂꯩ ꯂꯩꯔꯤꯕ꯭ꯔꯥ ꯅꯠꯇꯅ ꯀꯃꯥꯏꯅ ꯇꯧꯏ ꯈꯪꯗꯦ
ꯈꯪꯗꯦ ꯃꯣꯏ ꯌꯥꯕꯅꯤꯕ‌ꯣ ꯃꯁꯛꯁꯨ ꯀꯩꯁꯨ ꯐꯖꯗꯕ ꯀꯩꯅꯣ ꯃꯥꯟꯕꯤ ꯈꯔꯁꯨ ꯑꯗꯨꯝ
ꯂꯥꯏꯛ ꯀꯁꯤꯅ ꯂꯥꯏꯛꯀꯁꯤꯅ ꯂꯤꯁꯤꯡ ꯑꯃ ꯆꯥꯝꯔꯤ ꯆꯝꯉꯥ ꯌꯧꯏ
ꯀꯗꯥꯏꯗꯒꯤꯕꯨ ꯂꯧꯔꯨꯔꯤꯅꯣ ꯈꯪꯗꯦꯕ ꯃꯤ ꯃꯤ ꯂꯤꯁꯤꯡ ꯑꯃ ꯆꯥꯃꯔꯤ ꯆꯥꯝꯃꯉꯥꯅꯕꯨ ꯌꯦꯡꯉꯒ ꯂꯥꯏꯔꯤꯛꯀ ꯇꯧꯖꯂꯑꯕ ꯑꯩꯈꯣꯏꯁꯨ ꯌꯦꯡꯉꯁꯨ ꯀꯩꯁꯨ ꯂꯥꯏꯔꯤꯛ ꯇꯧꯗꯦꯕ ꯑꯩꯈꯣꯏ ꯅꯨꯄꯤ ꯐꯖꯕ
ꯍꯣꯏ ꯀꯥꯏ ꯇꯥꯏꯠꯈꯔꯦꯅ‌ꯦ ꯏꯇꯥꯎ ꯅꯪꯉꯥꯡꯏꯗ‌ꯣ
ꯍꯥꯏꯗꯤ ꯅꯨꯄꯤ ꯐꯖꯐꯥꯎꯗ ꯑꯩꯈꯣꯏ ꯁꯨꯝ ꯌꯦꯡꯕꯩ ꯋꯥꯅꯤ ꯂꯥꯏꯔꯤꯛ ꯀꯩꯁꯨ ꯇꯧꯗꯦ ꯍꯥꯏꯕ
ꯃꯅꯦ ꯑꯗꯨꯅꯦꯍꯥꯏꯖꯦ
ꯑ ꯑꯦꯍꯦ ꯑꯦꯍꯦ ꯌꯥꯝ ꯄꯥꯝꯖꯔꯨꯕ ꯑꯃ ꯑꯅꯤ ꯃꯉꯥꯏꯔꯦ ꯁꯨꯝ ꯂꯥꯛ ꯇꯧꯔꯤꯕ ꯑꯕꯣ
ꯃꯥꯅꯦ ꯑꯗꯨꯨꯅꯦ ꯍꯥꯏꯖꯦ
ꯀꯑꯥ ꯀꯩꯁꯨꯁꯨ ꯐꯖꯕ ꯅꯠꯇꯕ ꯃꯣꯏꯅ ꯃꯣꯏ ꯌꯥꯝ ꯄꯥꯝꯖꯕ ꯃꯤ ꯂꯩꯔꯕꯖꯥꯠꯅꯥ ꯈꯪꯗꯦ
ꯐꯖꯕꯔꯦ ꯑꯈꯣꯏꯁꯨ ꯄꯪꯆꯣꯞ ꯆꯣꯞꯄꯗꯤ ꯅꯠꯇꯕꯅꯤ ꯃꯤ ꯂꯥꯏꯛ ꯄꯥꯡꯇꯧ ꯇꯧꯗꯦꯕ ꯈ‌ꯣꯏꯖꯨꯟ ꯅꯠꯇ꯭ꯔꯥ
ꯇꯧꯗꯦꯍꯦ ꯑꯈꯣꯏ ꯏꯁ ꯐꯣꯂꯣꯒ ꯁꯨꯑ ꯇꯧꯕꯤꯕ ꯅꯠꯇꯦ ꯃꯤꯅ ꯇꯧꯔꯛꯑ ꯀꯥꯟꯗ ꯁꯨꯝ ꯈꯪꯅ ꯆꯥꯟꯅ ꯋ ꯌꯥꯎꯔꯒ ꯅꯨꯡꯉꯥꯏꯇꯕ ꯐꯣꯂꯣ ꯕꯦꯛ ꯇꯧꯕꯤꯕꯩ ꯋꯥꯅꯦ ꯑꯈꯣꯏ ꯁꯨꯆ ꯇꯧ ꯃꯤ ꯅꯠꯇꯦꯍꯦ
ꯑꯣꯏꯅ ꯑꯈꯣꯏꯁꯨ ꯁꯨꯝ ꯐꯣꯂꯣ ꯇꯧꯅꯔꯤꯕ ꯃꯈꯩꯗꯤ ꯃꯤ ꯈꯔ ꯈꯪꯅꯕꯛ ꯈꯛ ꯈꯛ ꯈꯛꯇꯅꯦꯕ
ꯃꯥꯅꯦ ꯃꯥꯅꯦ ꯑꯗ ꯅꯠꯗꯗꯤ ꯍꯣꯏ ꯏꯁ ꯀꯩꯅꯣ ꯑꯈꯣꯏ ꯏꯁ ꯊꯤ ꯂꯤꯡꯅ ꯆꯥꯎꯊꯣꯛꯅ ꯍꯤꯡꯕ ꯃꯤꯅꯤ ꯀꯩꯅꯣ
ꯃꯥꯅꯦꯃꯤ
ꯄꯦꯞꯄꯥ ꯄꯦꯞꯄꯥ ꯐꯥꯒꯤ ꯐꯔꯡ ꯄꯪꯍꯤꯡ ꯌꯥꯝꯃꯤꯔꯣ ꯑꯈꯣꯏꯕꯨ ꯑꯈꯣꯏꯕꯨ ꯁꯦꯟ ꯄꯥꯏꯔꯣꯏꯗꯧꯕ ꯃꯤꯔꯣ
ꯑꯗꯨꯅꯦꯃꯤ ꯍꯌꯦꯡꯋꯥꯏ ꯍꯥꯏꯔꯛꯇꯣꯏꯅꯤ ꯏꯁ ꯑꯁꯤ ꯃꯤꯁꯤꯗꯤ ꯑꯁꯤ ꯃꯤꯗꯣ ꯑꯩ
ꯕꯁ ꯂꯣꯏꯗꯧꯅ ꯂꯣꯏꯗꯧꯔꯤ ꯃꯤꯅꯦ
ꯍꯣꯏ ꯑꯁꯤ ꯃꯤꯁꯤꯗꯤ ꯑꯩꯒ ꯐꯣꯂꯣ ꯇꯧꯅꯕꯅꯤꯒꯥꯏ ꯍꯥꯏꯔꯛꯇꯣꯏꯅꯦꯕ ꯃꯣꯏ ꯑꯗꯣ ꯃꯣꯏ ꯆꯥꯎꯊꯣꯛꯆꯗꯣꯏꯅꯦꯕ ꯑꯩꯈꯣꯏ ꯐꯣꯂꯣ ꯇꯧꯅꯕ ꯍꯥꯏꯁꯦ
ꯑꯗꯨꯒꯨꯝꯂꯕ ꯃꯤꯅꯦ ꯑꯈꯣꯏꯁꯦ ꯑꯗꯨꯒ ꯏꯁ ꯃꯤꯉꯣꯟꯗ ꯐꯣꯂꯣ ꯄꯪꯇꯧ ꯇꯧꯕꯒꯥꯏ ꯑꯦ ꯑꯣꯏꯊꯣꯛꯁꯤꯕꯜ
ꯑꯣꯏꯊꯣꯛꯁꯤꯕꯜ ꯑꯗꯣ ꯄꯨꯡ ꯇꯔꯥꯃꯥꯜꯂꯦ
ꯑꯣꯀꯦ ꯑꯣꯀꯦ
ꯂꯣꯏꯖꯜꯂꯁꯦ ꯍꯥꯏꯔꯥ